ꯍꯜꯂꯣ ꯍꯜꯂꯣ ꯀꯩꯗꯧꯔꯤꯕꯅꯣ
ꯑ ꯑꯗꯨꯗꯝ ꯃꯕꯤꯒ ꯃ ꯑꯩ ꯈ꯭ꯔꯦ ꯅꯪꯗꯤꯦ
ꯎꯝ ꯃꯣꯕꯤ ꯑꯩꯗꯤ ꯆꯥꯛꯟꯁꯥꯡ ꯊꯣꯡꯅꯕ ꯂꯩꯅꯦ
ꯑꯣ ꯀꯔꯤ ꯊꯣꯡꯕ꯭ꯔꯥ
ꯀꯩꯅꯣꯒꯤ ꯒ꯭ꯔꯤꯟꯖꯜ ꯑꯁꯥꯡꯕꯗꯣ
ꯑꯣ ꯑꯗꯨꯗ ꯀꯠꯇꯔ
ꯑꯗꯨ ꯊꯣꯛꯀꯅꯤ ꯑꯗꯨꯒ ꯀꯩꯅꯣꯒꯤ ꯀꯩꯅꯣ ꯁꯣꯏꯕꯨꯝ
ꯑꯣ ꯏꯔꯣꯟꯕ ꯑꯣ ꯍ
ꯅꯪꯗꯤ ꯀꯩꯗꯧꯔꯤꯕꯅꯣ
ꯑꯩ ꯑꯩ ꯗ꯭ꯔꯃꯥꯒꯨꯝꯕ ꯌꯦꯡꯉꯒ ꯂꯩꯕꯅꯤꯗ
ꯑꯁ ꯆꯥꯛ ꯊꯣꯡꯕ ꯍꯧꯗ꯭ꯔꯦ
ꯎꯝ ꯇꯪ ꯊꯨꯝꯕ ꯍꯥꯎꯗ꯭ꯔꯤ
ꯀꯔꯤ ꯃꯊꯦꯜ ꯀꯔꯤ ꯃꯊꯦꯜ ꯊꯣꯡꯉꯅꯣ
ꯑꯁ ꯈꯪꯗ꯭ꯔꯤ ꯃꯦꯡꯒꯤꯒꯨꯝꯕ ꯊꯣꯡꯉꯒ ꯆꯥꯒꯦ
ꯎꯝ ꯑꯗꯨꯗꯤ ꯀꯩꯅꯣ ꯇꯧꯧꯕꯅꯤꯀꯣ
ꯐꯔꯤꯗꯥ
ꯃꯤ ꯈꯠꯇ
ꯍꯥ ꯏꯃꯤꯒꯨꯝꯕ ꯏꯃꯤꯒꯨꯝꯕ ꯁꯤꯟꯖꯨꯒꯨꯝꯕ ꯃꯥ ꯊꯣꯡꯡꯂꯒ ꯆꯥꯒꯅꯤ
ꯍꯛꯆꯥꯡ ꯁꯣꯛꯀꯅꯤꯀꯣ ꯆꯥꯛ ꯆꯥꯗ꯭ꯔꯗꯤ
ꯆꯠꯒ ꯆꯥꯒꯅꯤ
ꯑꯗꯨꯗꯤ ꯌꯥꯏꯅꯦ ꯑꯗꯨꯗꯤ ꯃꯤ ꯃꯤ ꯈꯛꯇ ꯁꯥꯔꯒ ꯇꯨꯝꯗꯤ ꯍꯛꯆꯥꯡ ꯑꯔꯣꯏꯕ
ꯍꯣꯏ ꯎꯝ ꯀꯔꯤꯗꯧꯕꯥ ꯉꯁꯤꯗꯤ
ꯑꯁ ꯉꯁꯤꯗꯤ ꯁꯟꯗꯦ ꯍꯥꯏꯅꯤꯅꯣ
ꯑ ꯁꯠ ꯁꯦꯠꯄꯥ
ꯆꯔꯖꯇ
ꯑꯣ ꯄꯩꯖꯦ
ꯁꯥꯔꯁ ꯉꯁꯤꯀꯣ ꯀꯩꯅꯣꯒꯤ ꯐꯤ ꯁ ꯐꯤ ꯁꯨꯗꯕ
ꯔ
ꯐꯤ ꯁꯨꯕꯒꯤ ꯑꯩ ꯃꯔꯨꯞ ꯑꯃꯒ ꯑꯩ ꯃꯔꯨꯞ ꯑꯃ ꯀꯧꯋꯦ ꯆꯥꯛ ꯆꯥꯁꯦ ꯑꯁ ꯑꯩ ꯐꯤꯔꯣꯟꯜ ꯁꯨꯕꯤꯗ꯭ꯔꯦꯅꯦ ꯑꯗꯨ ꯆꯠꯁꯦ ꯍꯥꯏꯔꯗꯤ ꯑꯗꯨꯝ ꯍꯥꯟꯅ ꯑꯉꯥꯟ ꯑꯗꯨꯒꯤ ꯍꯥꯟꯅ ꯑꯦꯗꯚꯥꯟꯁꯇ ꯍꯥꯏꯔꯛꯀꯕꯅꯤꯅ ꯐꯤ ꯁꯨꯗꯣꯛꯂꯒ ꯑꯗꯨꯗꯤ ꯇꯧꯅꯉꯥꯏꯅꯀꯣ
ꯑ
ꯉꯁꯤꯗꯤ ꯅꯨꯃꯤꯠ ꯂꯩꯕꯁꯤ ꯀꯃꯥꯏꯅ ꯀꯃꯥꯏꯅ ꯏꯁꯄꯦꯟ ꯇꯧꯋꯦ
ꯃꯁꯤꯗꯤ ꯁꯗꯤꯅꯦ ꯎ ꯌꯨꯝ ꯄꯩꯁꯤꯠꯄ ꯁꯦꯡꯍꯟꯕ ꯐꯤ ꯁꯨꯕ ꯇꯧꯔꯒ ꯒꯥꯔꯤ ꯂꯩ ꯉꯁꯤꯗꯤ
ꯑꯗꯨꯗꯤ ꯆꯞ ꯆꯥꯕ ꯅꯨꯄꯤꯒꯤ ꯊꯕꯛꯅꯤꯅꯦ
ꯍꯣꯏ ꯆꯥꯛ ꯆꯥꯕ ꯊꯕꯛ ꯑꯗꯨꯅꯦ
ꯄꯤꯅ ꯅꯨꯄꯤꯅ ꯑꯗꯨꯃꯥꯏꯅ ꯇꯧꯔꯗꯤ ꯀꯔ ꯃꯔꯥꯝ ꯑꯣꯛꯑꯦꯕ
ꯑꯗꯨꯗꯅꯦ ꯃꯔꯃꯤ ꯃꯔꯃꯤ ꯎꯄꯅ ꯀꯗꯦ
ꯃꯤ ꯑꯇꯣꯞꯄꯗꯤ ꯊꯕꯛ ꯇꯧꯅꯤꯡꯉꯥꯏ ꯀꯩꯅꯣꯒꯤ ꯋꯥꯩ ꯁꯤꯠꯄ ꯐꯤ ꯁꯨꯕ ꯀꯣꯛ ꯐꯦꯡꯕ ꯀꯣ ꯌꯥꯝ ꯀꯟꯕ ꯃꯤ ꯃꯤ ꯌꯥꯝ ꯇꯟꯕ ꯀꯩꯅꯣꯒꯤ ꯅꯨꯄꯤ ꯂꯩꯌꯦꯕ
ꯎꯝ
ꯅꯨꯄꯤ ꯂꯣꯏꯅꯃꯛꯇꯤ ꯐꯠꯇꯦ ꯍꯥꯏꯕ ꯅꯠꯇꯦ ꯑꯗꯨꯒꯤ ꯑꯐꯠꯇꯕ ꯑꯐꯕ ꯁ ꯂꯩꯥꯏ ꯐꯠꯇꯕꯁꯨ ꯂꯩꯥꯏ
ꯄꯩ ꯆ ꯐ ꯆ ꯃꯅꯦ
ꯎꯝ ꯑꯩꯈꯣꯏ ꯄꯥꯈꯪꯅꯐꯥꯎ ꯎꯝ ꯎꯝ ꯑꯩꯈꯣꯏ ꯄꯥꯈꯪ ꯑꯐꯥꯎ ꯆꯥꯛ ꯏꯟꯁꯥꯡ ꯊꯣꯡꯅꯒ ꯋꯥꯏ ꯁꯤꯠꯂꯒ ꯃꯥꯒꯤ ꯀꯈꯩ ꯃꯒ ꯀꯣ ꯇꯧꯕ ꯃꯇꯝ ꯃꯇꯝꯗ
ꯑꯗꯨꯅꯦ ꯅꯁꯨ ꯃꯔꯥꯡ ꯌꯦꯑꯣ ꯄꯟ ꯐꯈ꯭ꯔꯦ ꯆꯥꯛ ꯊꯣꯡꯕ ꯍꯥꯏꯕꯁꯤꯗꯤꯀꯣ
ꯆꯥꯛꯕꯤ ꯑꯗꯨꯝ ꯊꯧꯅꯤꯅ ꯍꯧꯕ꯭ꯔꯥ ꯍꯧꯗꯕ꯭ꯔꯥ ꯀꯣ
ꯑꯣꯇ꯭ꯔꯁꯨ ꯄꯨꯛ ꯊꯜꯂꯗꯤ ꯌꯥꯔꯅꯤ
ꯑꯥ ꯌꯥꯔ
ꯎꯝ ꯅꯤꯡꯇꯤꯒꯤ ꯅꯪꯅ ꯊꯣꯡꯕ꯭ꯔꯥ
ꯎꯝ ꯃꯔꯛ ꯃꯔꯛꯇ ꯑꯩꯅ ꯊꯣꯡꯕ ꯃꯔꯛ ꯃꯔꯛꯇ ꯑꯩꯅ ꯑꯅꯥꯎ ꯅꯨꯄꯥꯅ ꯊꯣꯡꯕ
ꯑꯣ ꯅꯪꯅ ꯊꯣꯝꯕ ꯀꯥꯟꯅ ꯅꯪ ꯂꯄꯥꯅ ꯊꯣꯝꯕꯃꯛ ꯀꯅꯥꯅꯒꯦ ꯍꯥꯏꯅ ꯍꯥꯎꯕ꯭ꯔꯥ
ꯎꯝ ꯆꯞ ꯃꯥꯟꯅꯩꯔ ꯎꯝ ꯈꯨꯠ ꯊꯨꯝꯕ ꯉꯥꯛꯇꯅꯤ ꯈꯨꯠ ꯊꯨꯝꯕ ꯉꯥꯛꯇꯅꯤꯕ
ꯑꯣ ꯆꯥꯅꯤꯡꯉꯦꯗ
ꯎ
ꯎꯝ
ꯁꯤꯒꯤ ꯏꯟꯁꯥꯡꯁꯦ ꯈꯔ ꯃꯣꯔꯣꯛ ꯁꯥꯔꯤꯅꯦ
ꯃꯣꯔꯛ ꯃꯣꯏ ꯇ ꯃꯣꯔꯛ ꯑꯁꯥꯕ ꯆꯥꯁꯨ ꯅꯨꯡꯉꯥꯏ ꯃꯅꯦ
ꯑꯁ ꯑꯩ ꯃꯔꯣꯛ ꯑꯁꯥꯕ ꯑꯁꯥꯕ ꯌꯥꯗꯕꯀꯣ ꯗꯤꯁꯇ꯭ꯔꯤꯛ ꯂꯩꯕꯅꯤꯅ
ꯑꯣ
ꯑꯩꯅ ꯊꯣꯡꯂꯒ ꯁꯥꯍꯅꯤ ꯀꯩꯅꯩ ꯎ ꯑꯁ ꯑꯩꯅ ꯊꯣꯡꯂꯒ ꯁꯍꯟ ꯐꯅꯦ
ꯍꯥꯞꯈ꯭ꯔꯕ
ꯃꯆꯥꯥ ꯃꯥꯅꯦꯅꯤ ꯍꯥꯞꯗ ꯌꯥꯝ ꯁꯥꯥꯏꯕ ꯐ꯭ꯔꯦꯁ ꯃꯔꯣꯛ ꯍꯥꯞꯄ ꯆꯤꯡꯒꯤ ꯑꯂꯛꯄ ꯃꯔꯨ ꯑꯣꯏꯔꯝꯒꯅꯤ ꯌꯥꯝ ꯁꯥꯏꯅꯤ
ꯎꯝ ꯑꯗꯨ ꯑꯣꯏꯔꯝꯒꯦꯂ ꯀꯧꯒꯦ
ꯑꯣꯀꯦꯂꯣꯏꯄꯔꯗ ꯌꯥ ꯑꯩ ꯑꯇꯣꯞꯄꯅ ꯇꯧꯔꯒ ꯕ꯭ꯔꯣꯛ ꯁꯥꯍꯟꯕꯅꯣ ꯑꯩ ꯆꯥꯕ ꯌꯥꯗꯦ ꯍꯥꯏꯕ ꯌꯥꯕꯀ꯭ꯔꯣ
ꯎꯝ
ꯏ ꯊꯪ ꯏꯊꯪ ꯇ ꯊꯣꯉꯒ ꯆꯕꯗꯤ ꯍꯥꯏꯅꯤꯡꯉꯥꯏ ꯂꯩꯇꯅꯦ ꯑꯗꯨꯝ ꯆꯥꯕ ꯇꯥꯔꯦꯅꯦ
ꯎꯝ
ꯎꯝ
ꯀꯅꯥ ꯀꯅꯥ ꯂꯩꯕ꯭ꯔꯣ
ꯑꯩꯗꯤ ꯏꯃꯅꯕꯤꯁꯤꯡꯒꯔ ꯂꯩꯅ
ꯑꯣ ꯀꯔꯤ ꯊꯕꯛ ꯇꯧꯕ꯭ꯔꯥ
ꯑꯩꯈꯣꯏꯗꯤ ꯏꯁꯇꯨꯗꯦꯟꯁꯅꯦꯗ
ꯏꯁꯇꯨꯗꯦꯟꯁꯤꯗꯤ ꯂꯥꯏꯔꯤꯛ ꯀꯟꯅ ꯄꯥꯒꯗꯕꯅꯤꯅꯦ
ꯍꯣꯏ ꯀꯟꯅ ꯄꯒꯗ ꯃꯅꯦ ꯑꯗꯨꯁꯨ ꯇꯥꯟꯕꯁꯤꯅꯀꯣ
ꯑꯩꯗꯤ ꯏꯁꯇꯨꯗꯦꯟ ꯔꯤꯇꯥꯌꯔ ꯑꯣꯏꯈ꯭ꯔꯦꯅꯦ ꯁꯁꯄꯦꯟ ꯁꯁꯄꯦꯟ ꯆꯠꯈ꯭ꯔꯦꯅꯦ
ꯁ ꯁꯁꯃ ꯆꯠꯄ ꯑꯩꯈꯣꯏꯁꯨ ꯀꯣꯏꯁꯨ ꯅ ꯅ ꯐꯣ ꯍꯥꯏꯗꯤ ꯁꯁꯄꯦꯟꯂꯅꯤ ꯀꯣꯏꯁꯣ
ꯎ ꯁꯁꯄꯦꯟ ꯁꯁꯄꯦꯟꯁ ꯆꯠꯄ ꯀꯨꯏꯈ꯭ꯔꯦꯅꯦ
ꯑꯣ ꯑꯦꯛꯁꯄꯌꯔꯗꯤ ꯑꯣꯏꯗ꯭ꯔꯤꯕ꯭ꯔꯥ
ꯑꯦꯛꯁꯄꯥꯌꯔꯁꯨ ꯑꯣꯏꯒꯗꯧꯔꯦ
ꯑꯥ ꯑꯩꯈꯣꯏꯁꯨ ꯈꯔ ꯂꯩꯔꯤ ꯏꯁꯗꯟꯒꯤ ꯑꯦꯛꯁꯄꯥꯏꯔꯤ ꯗꯦꯠ ꯊꯛꯈꯅꯤ
ꯑꯝ
ꯑꯦꯛꯁꯄꯔꯤ ꯁꯔꯇꯤꯐꯤꯦꯠ ꯄꯤꯔꯅꯤꯦ
ꯎ ꯑꯩꯗꯤ ꯑꯦꯛꯁꯄꯥꯏꯔꯤ ꯁꯥꯔꯇꯤꯐꯤꯀꯦꯠ ꯀꯩꯅꯣ ꯄꯤꯒꯅꯤ ꯍꯥꯏꯕꯀꯣ ꯑꯩ ꯉꯥꯏꯈꯣ ꯈꯤꯇꯪ ꯈꯤꯇꯪꯕꯨꯗꯤ ꯆꯍꯤ ꯑꯅꯤ ꯑꯍꯨꯝꯒꯨꯝꯕꯗꯤ ꯉꯥꯏꯕꯤꯌꯣꯅꯀꯣ
ꯍꯣꯏ ꯆꯍꯤ ꯆꯍꯤ ꯑꯃꯈꯛꯇ ꯉꯥꯏꯔꯦꯗ
ꯎꯝ
ꯎꯝ
ꯑꯗꯨꯗꯤ ꯌꯥꯝ ꯐꯥꯏꯅ ꯀꯥꯟꯅꯣ ꯍꯅ ꯑꯗꯨꯗꯤ ꯆꯍꯤ ꯑꯃ ꯁꯁꯄꯦꯟꯁ ꯆꯠꯠꯇ꯭ꯔꯤꯉꯩꯗ ꯀꯟꯅ ꯄꯥꯔꯒ ꯃꯤ ꯑꯣꯏꯅꯤꯡꯉꯥꯏꯀꯣ
ꯑ ꯀꯅꯒꯅꯤ
ꯎꯝ ꯍꯅꯥꯑꯣ ꯀꯟꯅ ꯍꯟꯗꯛꯇꯤ ꯃꯤ ꯃꯤ ꯑꯣꯏꯗ꯭ꯗꯤ ꯀꯩꯅꯣꯒꯤ ꯄꯨꯟꯁꯤꯒꯤ ꯇꯨꯡꯒꯤ ꯂꯥꯛꯀꯗꯕꯀꯣ ꯌꯥꯝ ꯑꯩꯈꯣꯏꯅ ꯋꯥꯅ ꯍꯤꯡꯒꯅꯤꯕ
ꯎꯝ ꯆꯥꯛꯖꯤꯛ ꯆꯥꯛ ꯆꯥ ꯀꯦꯌꯥ ꯅꯣꯏꯗꯤ
ꯎꯝ ꯆꯥꯛ ꯆꯥꯔꯣꯏ ꯃꯔꯄꯥꯡ ꯂꯩꯔꯒ ꯍꯧꯖꯤꯛ ꯁꯥꯃꯟꯕꯒꯤꯀꯣ ꯑꯗꯨꯝ ꯍꯧꯖꯤꯛ ꯍꯤꯡꯊꯔꯒ ꯇꯥꯡꯉꯦ
ꯐꯨꯠꯄꯣꯜꯗ ꯌꯦꯒ
ꯐꯕꯣ ꯌꯦꯡꯉꯤꯅꯦ ꯐꯣꯕꯣꯗꯤ ꯀꯩꯅꯣꯒꯤ ꯄꯨꯡ ꯑꯃ ꯃꯈꯥꯏꯅꯤꯅ
ꯑꯗꯨ ꯇꯗꯅꯠꯇ ꯌꯦꯗ
ꯃꯨꯀꯥ ꯀꯨꯝꯂꯒ ꯃꯤꯀꯥꯞ ꯊꯣꯛꯔꯒ ꯌꯦꯡꯒꯗꯕꯅꯤ ꯑꯗꯨ ꯑꯗꯨ ꯅꯠꯇꯗꯤ ꯎꯄꯥꯏ ꯂꯩꯇ꯭ꯔꯦ
ꯑꯣ
ꯑꯌꯨꯛꯅꯤꯅꯀꯣ ꯍꯌꯦꯡꯅꯤꯅꯦ
ꯍꯌꯦꯡ ꯍꯌꯦꯡ ꯑꯌꯨꯛꯇ
ꯑ
ꯍ
ꯑꯃꯨꯛꯒ ꯑꯐꯕ ꯑꯐꯕ ꯃꯦꯁ ꯉꯥꯛꯇ ꯂꯩꯌꯦꯅꯦ
ꯉꯁꯤꯁꯦꯀꯣ ꯑꯣ ꯍꯌꯦꯡ ꯍꯌꯦꯡ ꯑꯣ
ꯍꯌꯦꯡꯅꯦ ꯉꯁꯤ ꯅꯠꯇꯦ ꯍꯌꯦꯡꯅꯦ
ꯑ
ꯑꯌꯤꯡ ꯑꯌꯨꯛ ꯑꯍꯤꯡ ꯍꯥꯏꯕ ꯇꯥꯔꯦ ꯅꯣꯏ ꯁ ꯌꯦꯡꯕ꯭ꯔꯅꯦꯄꯣ
ꯗꯤ ꯌꯥꯝ ꯌꯦꯡꯗꯦꯗ ꯃꯥ ꯃꯥꯅ ꯌꯦꯡꯉꯦ
ꯏꯟꯇ꯭ꯔꯦꯁꯃꯤ ꯌꯥꯎꯗꯦ ꯇꯥꯈꯣꯏꯗꯤꯦ
ꯑꯁ ꯅꯣꯂꯦꯖ ꯂꯩꯈ꯭ꯔꯕꯅꯤꯅꯦ ꯐꯨꯠꯕꯣꯜꯁꯦ
ꯇꯦꯕ
ꯅꯣꯂꯦꯖ ꯂꯩꯒꯗꯕꯅꯤꯕ ꯀꯅꯥꯅ ꯑꯦꯛꯖꯥꯝꯗ ꯀꯅꯥꯅ ꯋꯥꯔꯜ ꯀꯞ ꯇꯨ ꯊꯥꯎꯖꯟ ꯇ꯭ꯋꯦꯟꯇꯤ ꯁꯤꯛꯁꯅ ꯂꯧꯈ꯭ꯔꯦ ꯍꯥꯏꯔꯗꯤ ꯀꯔꯤ ꯇꯧꯒꯅꯤ ꯃꯍꯥꯛ ꯃꯥꯔꯗꯤ ꯑ ꯑꯗ ꯍꯥꯥ
ꯅꯪꯗꯤ ꯄꯤꯚꯌꯁ ꯐꯨꯠꯕꯣꯜꯗ ꯄꯔꯤꯚꯌꯁ ꯐꯨꯠꯕꯣꯜꯗ ꯀꯅꯥꯅ ꯉꯝꯕꯔꯅꯦ
ꯑꯗꯨꯗꯤ ꯑꯥꯔꯖꯦꯟꯇꯤꯅꯥꯅ ꯉꯝꯈ꯭ꯔꯦꯗꯅ
ꯑ ꯌꯥꯝ ꯃꯔꯦ
ꯑꯗꯨꯒ ꯃꯍꯥꯛ ꯍꯪꯂꯛꯀꯅꯦꯕ ꯅꯪꯒꯤ ꯑꯦꯛꯖꯥꯝꯗ ꯀꯅꯥꯅ ꯉꯁꯤ ꯍꯟꯗꯛ ꯋꯥꯔꯜ ꯀꯞꯁꯤꯦ ꯀꯅꯥꯅ ꯉꯝꯕ꯭ꯔꯥ ꯍꯥꯏꯕ ꯃꯇꯝꯗ ꯈꯪꯗ꯭ꯔꯗꯤ ꯀꯃꯥꯏꯅ ꯇꯧꯅꯤ
ꯈꯟꯈꯤꯒꯦꯅ ꯍꯥꯏꯒꯗꯕ ꯏꯟꯇꯔꯚꯤꯌꯨꯗꯨꯗ
ꯑꯥ ꯄꯤꯛ ꯈꯟꯈꯤꯒꯦ ꯍꯥꯏꯕꯣ ꯎꯝ ꯑꯗꯨ ꯈꯟꯈꯤꯒꯦ ꯍꯥꯏꯕ ꯃꯇꯝꯗ ꯃꯥꯛꯁ ꯑ ꯃꯥꯛꯁ ꯀꯩꯅꯣꯒꯤ ꯃꯇꯝ ꯆꯠꯊꯣꯛꯀꯅꯦꯕ
ꯎꯝ ꯏꯟꯇꯔꯚ꯭ꯨ ꯂ ꯑꯗꯒꯣ
ꯑꯥ
ꯎꯝ
ꯃꯍꯍꯥꯟ ꯀꯣꯏꯁꯟ ꯏ ꯌꯥꯝ ꯑꯨꯍꯣꯡꯕ ꯍꯪ ꯂꯛꯑꯦꯅꯦ ꯏꯟꯖꯥꯝ ꯊꯥꯕ ꯃꯇꯝꯗ ꯀꯣ ꯑꯗꯨ ꯑꯩꯁ ꯈꯪꯉ ꯍꯣꯡꯗꯤ ꯍꯣꯡꯕ ꯈꯪꯗꯕ ꯑꯗꯨꯒꯨꯝꯕ ꯀꯣꯏꯁꯟ ꯊꯦꯡꯅꯒꯅꯦꯕ ꯑꯩꯈꯣꯏꯅ ꯑꯦꯛꯖꯥꯝ ꯊꯥꯕ ꯊꯥꯕ ꯃꯇꯝꯗ
ꯑꯣ ꯈꯪꯕꯒꯨꯝꯅ ꯇꯧꯕ ꯈꯪꯗꯕꯒꯨꯝꯅ ꯇꯧꯔꯒ ꯀꯣ
ꯑꯥ ꯑꯗꯨꯒꯤ ꯇꯥꯏꯞꯇ ꯂꯥꯛꯀꯅꯤꯕ ꯑꯣ ꯐꯖꯅꯤꯡꯌꯦ ꯀꯣ ꯅꯍꯥꯟ ꯀꯩꯅꯣꯒꯤ ꯑꯇꯣꯞꯄꯅꯨꯄꯤꯈꯣꯏꯅ ꯚꯥꯏꯔꯦꯜ ꯆꯠꯄꯗꯨ ꯎꯕ꯭ꯥꯔ ꯐꯨ
ꯑꯍꯍ ꯍꯨꯡ ꯀꯥꯏ ꯈꯪꯇꯦ ꯑ ꯑꯍ
ꯑꯗꯨꯒꯨꯝꯕꯗꯅ ꯑꯗꯨꯒꯨꯝꯕꯅ ꯀꯩꯅꯣꯒꯤ ꯅꯣꯏꯁꯨ ꯇꯧꯔꯛꯀꯅꯤꯕ ꯑꯗꯨꯒꯤ ꯃꯔꯥꯡ ꯎꯝ ꯎꯝ ꯃꯔꯥꯛ ꯃꯔꯥꯛꯇꯁꯨ ꯀꯩꯅꯣꯒꯤ ꯑ ꯃꯔꯥꯛ ꯃꯔꯥꯛꯇꯁꯨ ꯕꯣꯜ ꯌꯦꯡꯅꯕ ꯀꯣ ꯑꯗꯨꯒꯤ ꯀꯥꯔꯟ ꯀꯔꯟ ꯅꯣꯂꯦꯖ ꯀꯔꯟ ꯑꯐꯦꯌꯔꯁ ꯈꯪꯒꯗꯕꯅꯤꯕ
ꯑ ꯑ ꯒꯦꯔꯦ ꯑꯩꯈꯣꯏꯁꯨ ꯚꯥꯏꯔꯦꯜ ꯆꯠꯄ ꯀꯥꯟꯗ ꯅꯣꯏꯖꯨ ꯄꯨꯔꯛꯀꯅꯤ
ꯑꯥ
ꯑꯣ ꯐꯨꯠꯕꯣꯜ ꯌꯦꯡꯗꯕ ꯃꯤꯁꯤꯡꯗꯤ ꯁꯤꯗ ꯂꯩꯔꯦꯅꯥ
ꯎꯝ ꯚꯥꯏꯔꯦꯜꯒꯤ ꯃꯤ ꯑꯗꯨ ꯚꯥꯏꯔꯦꯜ ꯆꯠꯄꯗꯨꯁꯨ ꯐꯩꯗ ꯑꯐꯥꯎꯋꯤꯗꯅ ꯚꯥꯏꯔꯦꯜ ꯆꯠꯄꯗꯣ ꯑ ꯃꯤꯡꯆ ꯃꯤꯡ ꯃꯤꯡ ꯑ ꯑ ꯃꯤꯡ ꯃꯤꯡ ꯆꯜꯍꯟꯕꯗꯣ
ꯑ
ꯑꯗꯨꯗꯤ ꯍꯌꯦꯡꯗꯤ ꯀꯩꯗꯧꯔꯅꯤ
ꯍꯌꯦꯡꯗꯤ ꯁꯌꯦꯡꯗꯤ ꯀ꯭ꯂꯥꯁ ꯆꯠꯀꯅꯤ
ꯑꯣ ꯑꯣ
ꯒꯣ ꯍꯌꯦꯡꯗꯤ ꯀ꯭ꯂꯥꯁ ꯆꯠꯀꯅꯤ
ꯀ꯭ꯂꯥꯁꯗꯤꯗꯨꯝ ꯅꯨꯡꯉꯥꯏꯕ꯭ꯔꯥ
ꯑꯁ ꯀ꯭ꯂꯥꯁꯇꯣ ꯎꯝ ꯗ꯭ꯌꯨꯇꯤ ꯆꯠꯂꯒ ꯑꯃꯨꯛ ꯀ꯭ꯂꯥꯁ ꯑꯃꯨꯛ ꯂꯧꯕꯗꯣ ꯇꯨꯝ ꯌꯥꯝ ꯇꯨꯝ ꯅꯤꯡꯉꯦ
ꯀꯩꯅꯣꯒꯦ ꯀꯣꯆꯤꯡ ꯀꯣꯆꯤꯡ ꯆꯠꯄ꯭ꯔꯣ ꯊꯕꯛ ꯇꯧꯕ꯭ꯔꯥ ꯑꯥ ꯊꯕꯛ ꯇꯧꯕꯥ
ꯍꯣꯏ ꯇꯪꯈꯥꯏ ꯊꯕꯛ ꯇꯧꯕ ꯇꯪꯈꯥꯏꯃꯨꯛ ꯁ꯭ꯀꯨꯜ ꯇꯥꯏꯞꯇ ꯆꯠꯄ
ꯑꯁ ꯑꯗꯨꯗꯤ ꯑꯗꯨꯗꯤ ꯌꯥꯝ ꯐꯥꯏꯅ ꯑꯗꯨꯗꯤ ꯗꯕꯜꯅꯤꯅꯦ ꯃꯜꯇꯤ ꯇꯥꯛꯁꯀꯤꯡꯅꯤꯅꯦ ꯑꯗꯨꯗꯤ
ꯍꯦ ꯃꯜꯇꯤ ꯇꯥꯛꯁꯀꯤꯡ ꯋꯥꯛ ꯎꯝ
ꯑꯗꯨꯗꯤ ꯌꯥꯝ ꯐꯥꯏꯅꯦ ꯑꯥꯥ ꯗꯞ ꯕꯜꯅꯤꯅꯦ
ꯗꯕꯨꯛꯇ ꯍꯨꯌꯦꯟ ꯊꯥꯒꯠꯂꯅꯤ ꯎꯝ ꯑ
ꯇꯨ ꯏꯟ ꯋꯥꯟ ꯍꯥꯏꯕꯗꯨꯅꯦ ꯑꯗꯨ ꯅꯪꯅ ꯅꯪꯗꯤ
ꯑꯗꯨ ꯑꯣꯏꯈ꯭ꯔꯦ
ꯑ ꯑꯁ ꯑꯗꯨꯗꯤ ꯌꯥꯝ ꯐꯥꯏꯅꯦ ꯑꯗꯨꯗꯤ ꯅꯪ ꯅꯪꯒꯤ ꯄꯨꯟꯁꯤꯁꯦ ꯅꯪꯒꯤ ꯄꯨꯟꯁꯤꯁꯦ ꯑꯩꯁꯨ ꯂꯧꯅꯤꯡꯉꯦꯅꯦ
ꯇꯧꯋꯥꯕꯨꯅꯤ ꯂꯧꯔꯨꯅꯨ ꯅꯪ ꯅꯪ ꯔꯤꯒ꯭ꯔꯦꯠ ꯆꯥꯅꯤ
ꯎꯝ ꯑꯗꯨꯒꯨꯝꯕ ꯄꯨꯟꯁꯤꯅꯦ ꯅꯨꯡꯉꯥꯏꯕꯗꯣ ꯇꯨ ꯏꯟ ꯇꯨ ꯏꯟ ꯋꯥꯟ ꯇꯨ ꯏꯟ ꯋꯥꯟ ꯍꯥꯏꯕꯗꯨꯅꯦ ꯄꯥꯝꯕꯗꯣ
ꯑꯁ ꯑꯗꯨꯑꯣꯏꯖꯨ ꯗ꯭ꯌꯨꯇꯤ ꯆꯠꯄꯗꯤ ꯌꯥꯝ ꯋꯥꯕꯅꯦ
ꯑꯗꯨꯗꯤ ꯍꯧꯖꯤꯛꯇꯤ ꯉꯟꯕꯨꯗꯤ ꯉꯜꯂꯤꯗ ꯆꯥꯛ ꯆꯥ ꯇꯣꯛꯅꯤꯡꯉꯥꯏꯀꯣ
ꯍꯣꯏ ꯉꯟ ꯉꯟꯂꯤꯌꯦ
ꯎꯝ ꯑꯗꯨ ꯑꯩ ꯑꯩꯅ ꯉꯁꯤ ꯉꯥꯛ ꯑꯩꯅ ꯑꯩꯅ ꯉꯁꯤꯗꯤ ꯈꯔ ꯉꯟꯅꯀꯣ ꯊꯣꯡꯕꯅꯤ ꯅꯣꯏꯒꯤ ꯂꯥꯟꯁ ꯆꯥꯗꯕꯅꯤꯅ ꯉꯁꯤꯗꯤ ꯉꯔꯥꯡꯗꯤ ꯂꯥꯟ ꯆꯥꯏ ꯑꯗꯨꯒ ꯉꯔꯥꯡ ꯂꯥꯟ ꯆꯥꯕꯒꯤ ꯊꯅ ꯆꯥꯕ ꯑꯃꯨꯛꯀ ꯉꯁꯤꯗꯤ ꯂꯥꯟ ꯆꯥꯗꯕ ꯑꯗꯨꯗꯒꯤ ꯈꯔ ꯉꯟꯅ ꯆꯥꯎꯥꯒꯦꯅ
ꯑꯣ ꯍꯪ ꯉꯅꯥ ꯆꯥꯗꯔꯦꯅꯤ ꯍꯪꯒꯥꯅꯥ ꯆꯥꯛ ꯂꯥꯝꯃꯀꯅꯤ ꯑꯃꯨꯛ
ꯎꯝ ꯑꯃꯨꯛꯀ ꯂꯗꯤ ꯑꯃꯨꯀ ꯆꯥꯕ ꯇꯥꯕ